ꯍꯜꯂꯣ ꯇꯥꯏꯌꯦ ꯇꯥꯏꯌꯦ ꯑꯩꯒꯤ ꯅꯦꯠꯇꯣ ꯈꯔ ꯅꯨꯡꯉꯥꯏꯇꯕ
ꯑ ꯍ ꯑꯈꯣꯏꯔꯣꯝꯗꯁꯨ ꯃꯔꯛ ꯃꯔꯛꯇ ꯇꯧꯋꯦꯗ
ꯑꯥꯎ ꯑꯩꯈꯣꯏꯔꯣꯝꯗꯗꯤ ꯋꯥꯏꯐꯥꯏ ꯃꯨꯠꯈ꯭ꯔꯗꯤ
ꯄꯥꯏ ꯂꯩꯩꯇꯦ
ꯋꯥꯏ ꯐꯥꯏ ꯃꯨꯠ ꯈ꯭ꯔꯗꯤ ꯎꯄꯥꯏ ꯂꯩꯇꯦ ꯃꯊꯟꯗ ꯗꯤꯁꯀꯅꯦꯛ
ꯑꯗꯨꯝ ꯍꯥꯏꯕꯗꯤ ꯑꯥ ꯑꯗꯨꯁꯨ ꯑꯣ ꯑꯥ ꯑꯗꯨꯁꯨ ꯑꯥ ꯀꯩꯕꯥ ꯊꯝꯃꯨꯅꯦ ꯑꯃꯗꯨꯁꯨ ꯅꯪꯒꯤꯅꯦꯠ ꯑꯗꯨꯁꯨ ꯑꯗꯨꯝ ꯊꯝꯃꯣ ꯎꯝ ꯑꯅꯤꯃꯛ
ꯑꯦ ꯍꯧꯖꯤꯛꯇꯤ
ꯑꯗꯨꯃꯛ ꯑꯆꯨ ꯑꯁꯨꯃꯥꯏꯅ ꯑꯅꯤꯃꯛ ꯊꯝꯃꯣ ꯍꯥꯏꯕꯗꯤ ꯍꯥꯏꯕ ꯉꯝꯗꯦꯅ ꯇꯝꯕ ꯉꯝꯗꯦꯅ
ꯃꯥꯅꯦ ꯃꯥꯅꯦ ꯑꯗꯨꯕꯨꯗꯤ
ꯁꯥꯏꯍ‌ꯦ ꯐꯖꯅ ꯁꯥꯏꯌꯦ
ꯅꯣꯡ ꯆꯨꯗ꯭ꯔꯣ ꯅꯣꯏꯔꯣꯝꯗꯗꯤ
ꯑꯁꯤꯗꯗꯤ ꯅꯣꯡꯁꯨ ꯆꯨꯑꯦ ꯅꯨꯡꯁꯥꯁꯨ ꯊꯣꯛꯑꯦ ꯑꯌꯨꯛ ꯑꯌꯨꯛꯇꯅ ꯅꯣꯡ ꯆꯨꯔꯅꯤ ꯉꯁꯤꯁꯨ ꯐꯖꯅ ꯆꯨꯑꯦ ꯐꯖꯟ ꯆꯨꯑꯦ ꯑꯗꯨꯒ ꯉꯥꯏꯍꯥꯛ ꯂꯩꯔꯒ ꯑꯃꯨꯛ ꯅꯨꯡꯁꯥ ꯊꯣꯛꯑꯦ ꯄꯨꯔꯥ ꯄꯨꯡ ꯑꯃ ꯐꯥꯎꯗꯤ ꯅꯣꯡ ꯆꯨꯗ꯭ꯔꯤ ꯑꯗꯨꯗꯒꯤ ꯑꯦ ꯅꯨꯡꯁꯥ ꯀꯌꯥꯝ ꯀꯟꯕ ꯑꯣꯏꯗ꯭ꯔꯤ ꯍꯧꯖꯤꯛ ꯅꯨꯡꯊꯤꯟ ꯅ‌ꯣꯏꯁꯤꯜꯂꯛꯄꯗ ꯑꯃꯨꯛꯀ ꯅꯨꯡꯁꯥ ꯊꯣꯛꯄ ꯍꯧꯔꯦ ꯑꯃꯨꯛ ꯍꯧꯖꯤꯛꯅ ꯅꯨꯡꯁꯥ ꯊꯣꯛꯇ꯭ꯔꯁꯨ ꯎꯝꯆꯥꯛꯅꯕꯗꯣ
ꯎꯝ
ꯍꯣꯏ ꯀꯃꯥꯏ ꯀꯃꯥꯏꯅ ꯇꯧꯔꯤꯒꯦ ꯍꯧꯖꯤꯛꯀꯥꯟ
ꯎꯝ ꯂꯩꯌꯦꯗ ꯀꯔꯤꯁꯨ ꯇꯧꯗꯦ ꯍꯣꯔꯦꯟꯗꯤ ꯅꯪ ꯕꯣꯜ ꯌꯦꯡꯗꯣꯏ ꯅꯠꯇ꯭ꯔꯣ ꯍꯣꯔꯦꯟ ꯅꯨꯡꯗꯥꯡ
ꯌꯦꯡꯗꯣꯏꯅꯦ ꯈꯪꯗꯦꯅꯦ ꯍꯧꯖꯤꯛ ꯍꯣꯔꯦꯟꯒꯤꯁꯤ ꯅꯨꯡꯉꯥꯏ ꯌꯥꯝ ꯅꯨꯡꯉꯥꯏꯗꯧ ꯃꯥꯟꯗꯦ ꯑꯗꯨ ꯊꯦꯡꯕ ꯀꯥꯟꯗꯗꯤ ꯍꯥꯏꯕꯗꯤ ꯄꯨꯡ ꯑꯍꯨꯝ ꯃꯈꯥꯏꯒꯤꯗꯨꯗꯤ ꯑꯗꯨꯝ ꯑꯗꯨ ꯌꯦꯡꯁꯤꯅꯤ ꯍꯥꯏꯕꯅꯦ‌ ꯏꯅꯥꯎꯅꯨꯄꯤꯅ ꯌꯦꯡꯁꯤꯗꯤ ꯍꯥꯏꯌꯦ ꯑꯗꯨ ꯈꯥꯡꯗꯦꯅ ꯌꯦꯡꯁꯦ
ꯌꯦꯡꯉꯣ ꯍꯣꯔꯦꯟ ꯅꯨꯡꯗꯥꯡ ꯄꯨꯡ ꯊ꯭ꯔꯤ ꯊꯥꯔꯇꯤꯒꯤꯗꯩ ꯃꯩ ꯇꯥꯒꯗꯧꯕꯅꯤ ꯌꯦꯡꯕ ꯅꯨꯡꯉꯥꯏꯗꯣꯏꯅꯦ
ꯌꯦꯡꯕ ꯇꯥꯔꯦ ꯍꯧꯖꯤꯛꯇꯤ ꯇꯝꯕ ꯉꯝꯗ꯭ꯔꯤ
ꯊ꯭ꯔꯤ ꯊꯥꯔꯇꯤ ꯍꯥꯏꯁꯤꯗꯤ ꯑꯌꯨꯛ ꯑꯣꯏꯈ꯭ꯔꯕꯅꯤꯅ
ꯃꯤꯠꯇꯁꯨ ꯃꯨꯠꯇꯥ ꯑꯃꯨꯛꯀ ꯃꯤꯠꯇꯁꯨ ꯉꯥꯡ ꯅꯒꯗꯧꯕꯅꯤ ꯅꯠꯇ꯭ꯔꯗꯤ ꯐ꯭ꯔꯤ ꯌ‌ꯦꯡꯕꯩ ꯀꯥꯏ ꯌ‌ꯦꯡꯔꯁꯨ ꯀꯥꯏꯗ‌ꯦ ꯍꯥꯏꯕꯗꯤ ꯍꯧꯖꯤꯛꯀꯥꯟꯗꯤ ꯀꯣꯂꯦꯖ ꯆꯠꯇꯕꯅꯤꯅꯀꯣ
ꯃꯥꯅꯦ ꯑꯗꯨꯅꯦ ꯍꯣꯔꯦꯟ ꯅꯨꯡꯗꯥꯡ ꯆꯨꯞ ꯄ ꯌꯦꯡꯔꯒ ꯑꯌꯨꯛꯇ ꯇꯞ ꯇꯅ ꯇꯨꯝꯊꯕ
ꯎꯝ ꯑꯌꯨꯛꯇꯅ ꯇꯨꯝꯕ ꯅꯨꯡꯗꯥꯡꯗꯅ ꯀꯩꯕ ꯀꯕꯤ ꯀꯔꯤ ꯎꯆꯦꯛ ꯍꯥꯏꯕ꯭ꯔꯣ ꯅꯨꯡꯗꯥꯡ ꯅꯨꯡꯗꯥꯡꯗ ꯍꯥꯏꯕꯗꯤ ꯊꯕꯛ ꯁꯨꯔꯒ ꯍꯥꯏꯕꯗꯤ ꯅꯨꯡꯗꯥꯡ ꯅꯨꯡꯗꯥꯡꯗ ꯃꯤꯠ ꯄꯥꯡꯉꯒ ꯑꯌꯨꯛꯇ ꯇꯨꯝꯕꯗꯣ
ꯎꯜ ꯋ‌ꯦꯜ ꯎꯜ ꯎꯜ
ꯀꯔꯤ ꯍꯥꯏꯕ꯭ꯔꯗ‌ꯣ ꯑꯥ ꯀꯔꯤꯅꯣꯃ ꯍꯥꯏꯕꯅꯤꯅꯦ ꯑꯁ ꯀꯥꯎꯔꯦ ꯅꯪ ꯀꯌꯥꯝ ꯀꯨꯏꯔꯒꯦ ꯑꯁꯤ ꯁꯤꯖꯤꯟꯅꯕ
ꯀꯨꯏ
ꯀꯨꯏ ꯀꯨꯏꯗ꯭ꯔꯤ ꯑꯩꯁꯨ ꯀꯨꯏꯗ꯭ꯔꯤꯗ ꯍꯥ ꯀꯩ ꯏꯟꯁꯥꯡ ꯆꯥꯗꯣꯔꯦ ꯉꯁꯤꯗꯤ
ꯀꯥꯡꯁꯣꯏ ꯊꫭꯡꯉꯒ ꯆꯥꯒꯅꯤ ꯉꯁꯤꯗꯤ ꯆꯝꯐꯨꯠꯅ ꯏꯁꯥ ꯐꯍꯟꯕꯅꯤꯅ ꯆꯝꯐꯨꯠ ꯑꯣꯏꯅ ꯆꯥꯔꯒꯅꯤ
ꯑꯣ ꯑꯩꯈꯣꯏꯁꯨ ꯑꯩꯈꯣꯏꯗꯤ ꯊꯣꯡꯕ ꯍꯧꯔꯦ ꯍꯥꯏꯕꯗꯤ ꯅꯨꯡꯅ ꯍꯥꯏꯕꯗꯤ ꯊꯦꯡꯁꯦ ꯊꯦꯡꯖꯤꯜꯂꯗꯤ ꯆꯥꯕꯕꯨꯗꯤ ꯍꯣꯔꯦꯟ ꯑꯗꯨꯝ ꯇꯥꯏꯃꯤꯡ ꯍꯥꯏꯕꯗꯤ ꯃꯇꯝꯗꯣ ꯆꯥꯞ ꯆꯥꯅ ꯑꯗꯨꯝ ꯆꯥꯒꯅꯤ ꯆꯞ ꯃꯥꯟꯅꯕ ꯃꯇꯝꯗ ꯆꯥꯒꯅꯤ ꯑꯗꯨ ꯑꯣꯏꯔꯁꯨ ꯍꯧꯖꯤꯛ ꯊꯣꯡꯉꯤꯁꯤꯅ ꯈꯔ ꯏꯪꯅꯅꯥꯉꯥꯏ ꯈꯔꯥ ꯏꯪꯅꯉꯥꯏꯅꯦꯕ ꯍꯥꯏꯕꯗꯤ ꯊꯦꯡꯅ ꯊꯣꯡꯉꯗꯤ ꯁꯥꯕꯗꯣ ꯔꯨꯝꯗ
ꯎꯝ
ꯀꯥ ꯃꯅꯨꯡꯗ ꯂꯣꯏ ꯍꯥꯏꯕꯗꯤ ꯑꯩꯈꯣꯏꯗꯤ ꯊꯣꯡꯅꯥꯎ ꯄꯥꯛ ꯍꯥꯡꯗꯕꯅꯤꯅꯀꯣ ꯍꯧꯖꯤꯛꯀꯥꯟꯗꯤ ꯈꯔꯕꯨꯛ ꯍꯥꯡꯕꯨ ꯍꯥꯡꯗ꯭ꯔꯦ ꯍꯥꯟꯅꯗꯤ ꯊꫭꯡꯅꯥꯎꯁꯨ ꯍꯥꯡꯗꯕꯅꯤꯅ ꯃꯅꯝ ꯀꯔꯤ ꯀꯔꯥ ꯆꯠꯇꯦꯕ
ꯎꯝ
ꯃꯅꯝ ꯅꯑꯣ ꯍꯨꯃꯥꯡꯅꯑꯣ ꯁꯥꯕꯒ ꯒ꯭ꯌꯥꯟꯀ ꯊꯣꯛꯇꯕꯅꯦ ꯇꯨꯝꯕꯒꯁꯦ ꯍꯨꯃꯥꯡꯅ ꯖꯔꯣ ꯖꯔꯣ ꯖꯔꯣ ꯖꯔꫭ ꯍꯧꯖꯤꯛꯀꯤ ꯍꯥꯟꯗꯤ ꯇꯨꯝꯕꯁꯨ ꯍꯥꯏꯕꯗꯤ ꯅꯍꯥꯟꯗꯤ ꯀꯥꯡꯈꯟꯒꯁꯨ ꯁꯤꯖꯤꯟꯅꯗꯕꯅꯤꯅ ꯁꯤꯖꯤꯟꯅꯕꯅꯤꯅ ꯅꯍꯥꯟꯗꯤ
ꯎꯝ
ꯑꯩꯈꯣꯏꯅ ꯅꯍꯥꯟꯗꯨ ꯍꯥꯏꯕꯗꯤ ꯀꯥꯡ ꯆꯤꯛꯄꯗꯨ ꯉꯍꯥꯟ ꯀꯥꯡꯒꯤ ꯍꯤꯗꯥꯛꯇꯤ ꯅꯍꯥꯟꯗꯤ ꯁꯤꯖꯤꯟꯅꯗꯦꯕ ꯍꯧꯖꯤꯛ ꯀꯨꯏꯗ꯭ꯔꯤ ꯍꯞꯇꯥ ꯑꯃꯥ ꯁꯨ ꯁꯨꯔꯝꯒꯅꯤ ꯑꯗꯨꯒꯤ ꯀꯥꯡꯈꯟ ꯁꯤꯖꯤꯟꯅꯗ꯭ꯔꯦꯕ ꯑꯗꯨꯒꯤ ꯅꯨꯡꯉꯥꯏꯕꯅꯦ ꯇꯨꯡꯕꯗ
ꯀꯔꯝꯕ ꯍꯤꯗꯥꯛ ꯄꯥꯏꯕ꯭ꯔꯣ
ꯑꯩꯈꯣꯏꯅ ꯃꯍꯤꯒꯤꯗꯣ ꯍꯥꯟꯅꯗꯤ ꯍꯥꯏꯕꯗꯤ ꯑꯥ ꯀꯩꯕꯥ ꯗꯨꯛꯒꯤ ꯑꯗꯨ ꯑꯥ ꯀꯩꯕꯥ ꯆꯩꯒꯤ ꯗꯨꯛ ꯑꯃꯥ ꯂꯩꯕꯗ ꯃꯩꯇꯩꯁꯤꯡꯅ ꯑꯗꯨꯝ ꯁꯤꯖꯤꯟꯅꯕ ꯑꯃꯥ ꯑꯃꯥ ꯁꯤꯖꯤꯟꯅꯕꯗꯣ ꯃꯣꯏ ꯑꯗꯨ ꯁꯤꯖꯤꯟ ꯆꯩꯒꯨꯝꯕ ꯁꯤꯖꯤꯟꯅꯕꯗꯣ ꯑꯗꯨ ꯍꯧꯖꯤꯛ ꯍꯧꯖꯤꯛꯀꯥꯟꯗꯤ ꯑꯩꯈꯣꯏꯅ ꯃꯍꯤꯗꯣ ꯃꯍꯤꯗꯣ ꯑꯣꯏꯅꯥ ꯁꯤꯖꯤꯟꯅꯩꯌꯦꯕ
ꯃꯍꯤꯅ ꯐꯩꯌꯦ ꯃꯍꯤꯅ ꯑꯩꯈꯣꯏ ꯏꯁꯥꯕꯨꯁꯨ ꯁꯣꯛꯇꯕ ꯍꯥꯏꯒꯅꯨ ꯀꯥꯡꯒꯤ ꯑꯃꯗꯨ
ꯌꯥꯝꯃꯦ ꯁꯤꯗꯁꯨ ꯑꯗꯨꯁꯨ ꯌꯥꯝꯃꯦ ꯍꯥꯏꯕꯁꯤꯗꯤ ꯍꯥꯟꯅꯒ ꯍꯥꯏꯔꯗꯤ ꯑꯁꯦꯡꯕ
ꯀꯥꯡꯅ ꯄꯥꯏꯕꯅ ꯄꯥꯏꯕꯅꯔꯨꯝꯗ ꯉꯥꯛꯇꯪ ꯔꯦꯁ ꯇꯧꯒꯦ ꯍꯥꯏꯅ ꯐꯝꯊꯥꯕ ꯐꯥꯎ ꯌꯥꯗꯦꯀꯣ ꯀꯥꯡ ꯆꯤꯛꯄꯒꯤ
ꯑꯗꯨꯗꯤ ꯀꯥꯡ ꯀꯥꯡꯈꯟ ꯃꯅꯨꯡꯗ ꯔꯦꯁ ꯇꯧꯕꯁꯨ
ꯀꯥꯡꯈꯟ ꯃꯅꯨꯡꯗ ꯔꯦꯁ ꯇꯧꯕꯗꯨ ꯁꯥꯕꯗꯨ ꯍꯥꯏꯒꯅꯨ
ꯄꯣꯊꯥꯒꯦ ꯍꯥꯏꯔꯗꯤ ꯀꯥꯡꯈꯜ ꯃꯅꯨꯡꯗ ꯐꯝꯃꯒ ꯄꯣꯊꯥꯗꯧꯕ ꯇꯥꯕ
ꯀꯥꯡꯈꯟ ꯃꯅꯨꯡꯗ ꯇꯨꯝꯕꯗꯣ ꯍꯦꯟꯅ ꯁꯥꯕꯅꯦ ꯀꯥꯡꯈꯟ ꯂꫭꯛ ꯊꯣꯛꯑꯒ ꯇꯨꯝꯕꯗꯣ ꯍꯦꯟꯅ ꯑꯥ ꯅꯨꯡꯉꯥꯏꯕꯅꯤ ꯀꯥꯡꯟ ꯈꯜ ꯑꫭ ꯀꯥꯡꯈꯟꯗꯣ ꯀꯔꯤꯔꯥ ꯈꯪꯗꯦ ꯌꯥꯝ ꯁꯥꯏꯌꯦ ꯀꯥꯡꯈꯟ ꯍꯥꯞ ꯒ ꯇꯝꯕꯗꯣ ꯊꯤꯒ ꯏꯟꯕ ꯉꯝꯗꯦꯀꯣ ꯇꯨꯝꯕꯗꯣ ꯁꯃꯟꯕꯒꯤ
ꯀꯗꯥꯏꯗꯒꯤ
ꯀꯡꯈꯟ ꯀꯡꯈꯟ ꯃꯅꯨꯡꯗ ꯇꯨꯝꯗ꯭ꯔꯗꯤ ꯐꯤꯗꯨ ꯏꯜꯂꯒ ꯇꯨꯝꯃꯦ ꯍꯥꯏꯕ ꯅꯨꯡꯗꯥꯡꯗ ꯑꯗꯣ ꯀꯪꯈꯟ ꯈꯟꯂꯗꯤ ꯅꯨꯡꯗꯥꯡꯗ ꯐꯤ ꯏꯜꯂꯒ ꯇꯨꯝꯕꯁꯨꯨꯡ ꯉꯝ ꯉꯝꯗꯦ ꯁꯃꯟꯕꯒꯤ ꯅꯣꯛꯑ ꯅꯣꯛꯑ ꯏꯔꯨꯔꯁꯨ ꯁꯥꯕꯗꯣ ꯏꯔꯨꯕ ꯍꯦꯛ ꯂꯣꯏꯔꯒ ꯍꯨꯃꯥꯡꯅ ꯑꯩꯒꯣꯟꯅ ꯁꯥꯕꯗꯨ ꯑꯣ
ꯍꯥꯟꯅꯗꯤ ꯁꯨꯃꯥꯏꯅ ꯇꯧꯗꯕꯅꯤꯅꯦ ꯑꯈꯣꯏꯔꯣꯝꯗ ꯑꯁꯤꯗꯗꯤ ꯑꯈꯣꯏꯅ ꯍꯧꯖꯤꯛ ꯂꯩ- ꯐꯝꯗꯨꯗꯤ ꯍꯥꯟꯅꯗꯒꯤ ꯁꯨꯃꯥꯏꯅ ꯇꯧꯋꯦꯅ ꯍꯥꯟꯅꯗꯒꯤ ꯍꯥꯏꯔꯗꯤ ꯍꯧꯖꯤꯛꯀꯥꯟ ꯈꯔ ꯐꯥꯎꯐꯕꯒꯨꯝ ꯇꯧꯋꯦꯗ ꯐꯧꯐꯕꯒꯨꯝ ꯇꯧꯋꯦ ꯍꯥꯏꯗꯤ
ꯁꯣꯝꯗꯗꯤ ꯍꯟꯗꯛꯅ ꯍꯦꯟꯈ꯭ꯔꯦ ꯅꯣꯡꯁꯨꯨ ꯄꯥꯛ ꯆꯨꯗꯕ
ꯍꯣꯏ ꯍꯥꯏꯅꯦ ꯀꯔꯥꯔ ꯑꯌꯨꯛꯇꯨꯁꯨ ꯑꯃ ꯃꯤ ꯑꯃ ꯍꯥꯏꯔꯝꯕꯅꯦꯅꯦ ꯍꯟꯗꯛꯇꯤ ꯅꯣꯡ ꯆꯨꯕꯗ ꯄꯥꯛ ꯆꯨꯗꯦ ꯍꯥꯟꯅꯒꯨꯝꯕ ꯍꯥꯟꯅ ꯀꯨꯝ ꯆꯨ ꯆꯨꯗ꯭ꯔꯦ ꯍꯥꯏꯈꯤꯕꯅꯤꯅꯦ
ꯑꯗꯨꯅꯦ ꯆꯨꯔꯁꯨ ꯈꯖꯤꯇꯪ ꯆꯨꯔꯒ ꯑꯃꯨꯛ ꯇꯣꯛꯄ ꯑꯗꯨꯒ ꯅꯨꯡꯁꯥ ꯊꯣꯛꯄ ꯑꯗꯨꯒ ꯉꯁꯤꯁꯨ ꯅꯣꯡ ꯆꯨꯒꯦꯔꯥ ꯍꯥꯏꯔꯒ ꯆꯨꯗꯦꯀꯣ ꯃꯝꯔꯤ ꯃꯃꯤ ꯇꯧꯔꯒ ꯅꯣꯡꯗꯤ ꯁꯨꯇꯥ ꯇꯥꯗꯕ ꯑꯗꯨꯒ ꯁꯥꯕꯗꯤ
ꯑꯣ ꯁꯠꯁꯥ ꯍꯥꯏꯕꯗꯤ ꯆꯥꯛꯅꯕꯗꯣ
ꯑꯗꯨꯒꯤ ꯂꯥꯛꯑꯔꯒ ꯏꯔꯨꯔꯒ ꯂꯩꯕꯁꯨ ꯁꯥꯏꯌꯦ ꯍꯥꯏꯒꯅꯨ
ꯅꯣꯏ ꯊꯣꯡꯅꯥꯎ ꯊꯣꯡꯅꯥꯎꯒꯨꯝꯕ ꯐꯖꯅ ꯍꯥꯡꯉꯒ ꯇꯨꯝꯃꯣ
ꯊꯣꯡꯅꯥꯗꯣ ꯍꯥꯡꯉꯁꯨ ꯀꯥꯡ ꯌꯥꯝꯃꯟꯕꯒꯤ ꯀꯤꯒꯦ ꯊꯣꯡꯅꯥ ꯍꯥꯡꯕ ꯐꯥꯎ
ꯀꯡꯈꯟ ꯁꯤꯖꯤꯟꯅꯗꯦ
ꯀꯟꯒꯥ ꯇꯨꯝꯕ ꯀꯥꯟꯗꯤ ꯀꯥꯡꯈꯟ ꯁꯤꯖꯤꯟꯅꯩꯌꯦ ꯑꯗꯨꯕꯨ ꯑꯗꯨꯝ ꯑꯩꯈꯣꯏꯅ ꯂꯥꯛꯄ ꯀꯥꯟꯗ ꯔꯦꯁꯀꯨꯝꯕ ꯇꯧꯕ ꯀꯥꯟꯗꯗꯤ ꯊꯝꯕ ꯀꯥꯟꯗꯤ ꯀꯥꯡꯗꯣ ꯄꯥꯏꯔꯛꯄꯒꯤ ꯉꯝꯗꯦꯕ
ꯎꯝ ꯈꯪꯅꯤꯗ ꯅꯤꯡꯊꯝꯊꯥ ꯂꯥꯛꯄꯁꯦ ꯂꯥ ꯉꯥꯏꯕꯁꯦ ꯋꯥꯗꯧ ꯃꯥꯜꯂꯦꯗ ꯑꯈꯣꯏꯗꯤ ꯏꯪꯊꯝꯊꯥꯕꯨ ꯂꯩ ꯇꯕꯅꯦ
ꯑꯩꯗꯤ ꯏꯪꯊꯝꯊꯥ
ꯍꯥꯏꯁꯤꯅꯀꯣ
ꯎꯝ
ꯊꯥ ꯑꯅꯤ ꯊꯥ ꯌꯥꯝꯔꯕꯗ ꯊꯥ ꯑꯍꯨꯝ ꯃꯔꯤꯒꯗ ꯉꯥꯏꯔꯦ ꯁꯥꯕꯗ ꯏꯪꯊꯝꯊꯥꯁꯤꯕꯨ
ꯎꯝ
ꯅꯣꯏꯗꯤ ꯀꯨꯏꯔꯔꯣꯏꯌꯦ ꯅꯣꯏꯒꯤꯗꯤ ꯏꯪꯊꯝꯊꯥꯁꯨ ꯀꯨꯏꯔꯔꯣꯏ ꯀꯨꯏꯔꯔꯣꯏ ꯍꯥꯏꯔꯗꯤ ꯊꯥ ꯑꯅꯤ ꯑꯍꯨꯝ ꯊꯥ ꯃꯔꯤ ꯂꯥꯛꯑꯗꯤ ꯏꯪꯊꯝꯊꯥ ꯑꯃꯨꯛ ꯂꯥꯛꯑꯅꯤ
ꯃꯥꯅꯦ
ꯃꯊꯪ ꯊꯥ ꯐꯥꯎ ꯅꯣꯡ ꯆꯨꯗ꯭ꯔꯗꯤꯀꯣ ꯑꯃꯨꯛ ꯆꯨꯗꯧ ꯃꯥꯥꯟ
ꯑꯗꯨꯕꯨ ꯈꯪꯗꯦꯅꯦ ꯍꯟꯗꯛꯗꯤ ꯈꯔ ꯇꯣꯉꯥꯟꯕꯅꯦꯅ ꯏꯪꯊꯝ ꯊꯥꯁꯨ ꯂꯩꯒꯗꯧꯕ ꯃꯥꯟꯗꯦꯅꯦ
ꯁꯦꯡꯕꯩ
ꯍꯟꯗꯛꯗꯤ ꯁꯥꯕꯗꯣ ꯍꯦꯟꯖꯤꯟꯈ꯭ꯔꯦꯕ
ꯍꯣꯏ ꯍꯥꯏꯌꯦ ꯇꯣꯉꯥꯟꯈ꯭ꯔꯦ ꯑꯩꯈꯣꯏꯗ ꯑꯩꯈꯣꯏꯗꯅ ꯍꯥꯟꯅꯒ ꯍꯥꯏꯔꯗꯤ ꯍꯥꯟꯅꯒ ꯍꯥꯏꯔꯗꯤ ꯍꯟꯗꯛꯁꯤ ꯈꯔ ꯅꯨꯡꯉꯥꯏꯕꯒꯨꯝ ꯇꯧꯋꯦ ꯅꯨꯡꯉꯥꯏꯕꯒꯨꯝ ꯍꯥꯏꯕꯗꯤ ꯏꯪꯕꯗꯨꯁꯨꯀꯣ ꯊꯦꯡꯅ ꯑꯩ ꯏꯪ ꯍꯣꯏ ꯁꯥꯕꯗꯨꯁꯨ ꯊꯦꯡꯅ ꯁꯥꯏꯑꯕ ꯍꯥꯟꯅꯗꯤ ꯑ ꯊꯥ ꯑꯅꯤ ꯑꯍꯨꯝꯗꯒꯤ ꯆꯍꯤ ꯍꯧꯕꯒꯤ ꯊꯥ ꯑꯅꯤ ꯑꯍꯨ ꯑꯅꯤ ꯑꯍꯨꯝ ꯍꯨꯝꯗꯒꯤ ꯑꯃꯨꯛꯀ ꯍꯧꯔꯕꯅꯦꯕ ꯁꯥꯕꯁꯦ꯫ ꯍꯟꯗꯛꯁꯤꯅ ꯊꯥ ꯃꯉꯥ ꯁꯨꯕꯐꯥꯎ ꯄꯥꯛ ꯁꯥꯕ ꯍꯥꯏꯕꯗꯣ ꯑꯣꯏꯗꯕꯅꯦꯕ꯫ ꯍꯟꯗꯛ ꯊꯥ ꯑꯃꯛ ꯑꯅꯤ ꯑꯅꯤ ꯐꯥꯗꯧꯔꯦ ꯁꯥꯕ ꯍꯧꯕꯁꯦ꯫
ꯎꯝ꯫ ꯑꯩꯈꯣꯏꯔꯣꯝꯗ ꯑꯩꯈꯣꯏꯑꯁꯣꯔꯣꯝꯗꯁꯨ ꯑꯁꯣꯝ ꯑꯁꯣꯝꯗꯁꯨꯅꯤ꯫ ꯀꯩ ꯑꯦꯟꯁꯥꯡ ꯀꯩ ꯑꯦꯟꯁꯥꯡ ꯊꯣꯡ ꯀꯩ ꯑꯦꯟꯁꯥꯡ ꯊꯣꯡꯕ꯭ꯔꯣ꯫
ꯉꯁꯤꯒꯤꯗꯤ ꯀꯩ ꯏꯟꯖꯥꯡꯔ ꯑꯣ ꯑꯣꯌꯦꯟꯗꯦꯝ ꯑꯌꯨꯛꯀꯤꯁꯨ꯫ ꯃꯥꯏꯔꯦꯟ ꯊꯣꯡꯕ ꯈꯔ ꯌꯥꯎꯔꯤ ꯍꯟꯗꯛ ꯍꯧꯖꯤꯛ꯫ ꯍꯧꯖꯤꯛꯀꯤ ꯅꯨꯡꯗꯥꯡꯒꯤꯁꯤꯅ ꯃꯥꯏ ꯑ ꯌꯦꯟꯗꯦꯝ꯫
ꯌꯦꯟꯗꯦꯝꯁꯦ ꯍꯥꯎꯕꯅꯤꯀꯣ ꯑꯩꯗꯤ ꯍꯦꯟꯗꯦꯝ ꯌꯥꯝ ꯄꯥꯝꯃꯦ꯫ ꯉꯥ ꯑꯀꯪꯕ ꯍꯥꯞꯆꯤꯜꯂꯒ ꯊꯣꯡꯔꯒ ꯆꯝ ꯐꯨꯠ ꯀꯨꯝꯕ ꯃꯣꯔꯣꯛ ꯀꯨꯝꯕ꯫ ꯁꯥ ꯀꯪꯒꯨꯝꯕ ꯍꯥꯞꯆꯤꯜꯂꯣ꯫ ꯍꯋꯥꯏꯖꯔꯁꯨ ꯍꯥꯎꯋꯤꯅ꯫
ꯀꯨꯏꯔꯦ ꯁꯨꯃꯥꯏꯅ ꯆꯥꯗꯕꯀꯣ ꯑꯗꯣ ꯍꯋꯥꯏꯖꯥꯔꯁꯨ ꯈꯤꯠ ꯇꯪ ꯂꯦꯝꯍꯧꯕ ꯂꯣꯏꯒꯦ ꯂꯣꯏꯒꯦ ꯍꯥꯏꯕꯗꯤ ꯃꯅꯝꯒꯤꯇꯪ ꯉꯥꯏꯔꯦꯗ꯫
ꯍꯋꯥꯏꯖꯥꯔꯖꯨ ꯍꯥꯎꯕꯅꯦꯍꯦ ꯃꯣꯔꯣꯛ ꯃꯦꯠꯂꯒ ꯆꯥꯎꯍꯦ ꯍꯥꯎꯕꯅꯦ꯫
ꯅꯍꯥꯟꯗꯣ ꯏꯅꯥꯎ ꯅꯨꯄꯤ ꯂꯥꯛꯑꯀꯥꯟꯗ ꯄꯨꯔꯛꯑꯣꯗꯤ ꯍꯥꯏꯒꯤꯕꯅꯦꯕ꯫
ꯎꯝ꯫
ꯌꯨꯝꯗꯒꯤ ꯍꯥꯏꯕꯗꯤ ꯌꯨꯝꯗꯒꯤ ꯊꯥꯔꯛꯇꯕꯅꯤꯅꯀꯣ ꯎꯄꯥꯏ ꯂꯩꯇꯕꯗꯣ꯫ ꯑꯗꯨꯒꯤ ꯄꯨꯔꯛꯇ꯭ꯔꯦ ꯉꯥꯔꯤ ꯉꯥꯔꯤꯈꯛꯇ ꯄꯨꯔꯛꯑꯦ꯫ ꯉꯥꯔꯤꯗꯨꯗꯤ ꯗꯥꯝ ꯃꯥꯥꯁ ꯂꯩꯔꯦ꯫
ꯑꯗꯨꯟꯅꯦ꯫ ꯌꯦꯟꯗꯦꯝꯗꯤ ꯏꯔꯣꯟ ꯉꯠ ꯌꯦꯟꯗꯦꯝꯒ ꯑꯂꯨꯒ ꯏꯔꯣꯜꯂꯒ ꯆꯥꯎꯋꯣ꯫
ꯅꯍꯥꯟ ꯑꯃꯔꯛ ꯆꯥꯈ꯭ꯔꯦ꯫
ꯑꯣ ꯑꯩꯗꯤ ꯌꯦꯟꯗꯦꯝꯗꯤ ꯃꯣꯔꯣꯛ ꯀꯣꯠꯂꯒ ꯆꯥꯕ ꯁꯨ ꯌꯥꯝ ꯍꯥꯎꯋꯦ ꯍꯤꯡꯅ ꯆꯥꯕꯗꯣ ꯑꯩꯗꯤ ꯌꯥꯝ ꯄꯥꯝꯃꯦ꯫ ꯑ ꯑꯩꯗꯤ ꯍꯪꯒꯠꯆꯗꯦ ꯀꯔꯤꯁꯨ ꯇꯧꯗꯦ ꯑꯩꯗꯤ꯫
ꯑꯁ ꯏꯅꯥꯎꯅꯨꯄꯤꯅ ꯃꯈꯨꯠ ꯐꯥꯎ ꯍꯒꯠꯆꯩ ꯍꯥꯏꯔ ꯀꯥꯟꯗ ꯆꯥꯗ ꯆꯥꯕꯗꯤ ꯂꯥꯏꯔꯤ
ꯑꯩꯗꯤ ꯌꯦꯟꯗꯦꯝ ꯌꯦꯟꯗꯦꯝꯕꯨ ꯍꯥꯏꯔꯗꯤ ꯑꯩ ꯂꯣꯏꯅꯃꯛ ꯌꯥꯔꯦ꯫
ꯀꯔꯤ ꯍꯩꯔꯥ ꯑꯃꯗꯨꯁꯨ ꯑꯗꯨꯝ ꯃꯦꯠꯄꯗ ꯑꯗꯨꯝ ꯍꯥꯎꯋꯦ ꯍꯥꯏꯈꯤꯕꯅꯤꯅꯦ꯫
ꯌꯦꯟꯗꯦꯝꯕꯨ ꯍꯥꯏꯔꯗꯤ ꯍꯤꯡꯅ ꯆꯥꯕ ꯃꯣꯔꯣꯛꯀ ꯃꯦꯠꯂ ꯀꯣꯠꯂꯒ ꯆꯥꯕꯗꯨ ꯑꯨ꯫ ꯑꯨ ꯈꯨꯍꯥꯎꯁꯤꯗꯤ꯫
ꯑꯩ ꯑꯝꯐꯥꯎ ꯆꯥꯗ꯭ꯔꯤ ꯑ ꯃꯅꯥꯗꯨꯗꯤꯀꯣ
ꯎꯝ ꯃꯅꯥꯗꯣ ꯎꯇꯤ ꯊꯣꯡꯔꯒ ꯆꯥꯎꯑꯣ ꯍꯥꯎꯕꯅꯤꯍꯦ꯫
ꯅꯍꯥ ꯑꯁꯤꯒꯤ ꯃꯅꯥ ꯅꯠꯇꯕ ꯌꯦꯟꯗꯦꯝꯒꯤ ꯅꯠꯇꯕ ꯄꯥꯟꯒꯤ ꯀꯣ ꯃꯅꯥ ꯑꯃ ꯑꯨꯇꯤ ꯆꯥꯕꯒꯤ ꯍꯣꯏ ꯑꯨꯇꯤ ꯆꯥꯕꯗꯣ꯫ ꯑꯗꯨ ꯅꯍꯥꯟ ꯑꯩꯈꯣꯏ ꯑꯃꯨꯔꯛꯇꯤ ꯑꯩꯅ ꯑꯩꯒꯤ ꯋꯥꯈꯜꯗꯗꯤ ꯍꯥꯒꯠꯆꯒꯗꯧꯕ ꯃꯥꯟꯕ
ꯇꯧꯗꯕꯅꯦ ꯑꯩ ꯅꯍꯥꯟ ꯆꯥꯈ꯭ꯔꯕꯅꯦ
ꯇꯧꯗꯤ ꯇꯧꯗꯦ ꯑꯩꯗꯤ ꯉꯛꯄꯅꯦ ꯃꯤꯁꯤꯡꯁꯦ ꯀꯃꯥꯏ ꯆꯥꯔꯂꯩꯖꯥꯠꯂꯅ ꯈꯜꯂꯤꯅꯦꯕ ꯍꯥꯏꯕꯗꯤ ꯗꯃꯥꯗ ꯑꯁꯤꯗꯗꯤ ꯌꯥꯝ ꯌꯣꯜꯂꯦꯕ ꯍꯥꯏꯕꯗꯤ ꯍꯥꯏꯕꯗꯤ ꯑꯗꯨꯝ ꯁꯦꯝꯃꯒ ꯀꯨꯟ ꯀꯨꯟꯒꯤ ꯁꯦꯝꯔꯒ ꯑꯗꯨꯝ ꯐꯖꯅ ꯌꯣꯜꯂꯦ ꯁꯤꯗ ꯍꯥꯏꯗꯤ ꯃꯣꯏꯁꯦ ꯍꯥꯏꯕꯗꯤ ꯃꯅꯥ ꯍꯥꯏꯕꯨ ꯌꯥꯝ ꯆꯥꯎꯕ ꯅꯠꯇꯕ ꯃꯆꯥ ꯃꯆꯥ ꯍꯧ ꯍꯧꯕꯗꯣ ꯃꯆꯥ ꯃꯆꯥꯒꯤꯗꯣ ꯑꯗꯨꯅꯦꯕ
ꯑꯗꯨ ꯊꯣꯡꯉꯒ ꯎꯠꯇꯤ ꯎꯠꯇꯤ ꯆꯥꯎ ꯍꯥꯎꯕꯅꯤꯍꯦ ꯑꯩꯗꯤ ꯎꯠꯇꯤꯗꯤ ꯆꯥꯅꯤꯡꯉꯦ ꯑꯗꯨꯕꯨ ꯑꯩꯅ ꯐꯖꯅ ꯊꯣꯡꯕ ꯍꯩꯇꯕ ꯅꯍꯥꯟ ꯊꯣꯡꯉꯒ ꯂꯣꯏ ꯀꯥꯔꯒ ꯂꯩꯔꯝꯃꯦ
ꯊꯣꯡꯕꯤꯒꯦꯅꯦ ꯂꯥꯛꯑꯣꯅꯦ ꯑꯩꯈꯣꯏꯔꯣꯝꯗ ꯀꯣꯏꯔꯛꯑꯣꯅꯦ ꯀꯔꯤꯔꯣ
ꯅꯣꯡꯃ ꯀꯣꯏꯔꯛꯀꯦ
ꯄꯩꯁꯥ ꯈꯔ ꯇꯥꯟꯈꯤꯒꯦ ꯍꯥꯏ
ꯄꯩꯁꯥ ꯈꯔ ꯇꯣꯡ ꯇꯣꯡꯁꯤꯟꯈꯤꯒꯦ ꯑꯗꯨꯒ ꯀꯣꯏꯔꯛ ꯀꯦ ꯑꯩ ꯀꯣꯏꯗꯤ ꯀꯣꯏ ꯀꯣꯏꯔꯛꯀꯅꯤ ꯑꯩ ꯀꯝꯄꯜꯁꯔꯤ ꯀꯣꯏꯔꯛꯀꯅꯤꯀꯣ ꯁꯣꯏꯗꯅ ꯑꯩ ꯀꯣꯏꯔꯛꯀꯅꯤ
ꯎꯠꯇꯤ ꯊꯣꯡꯕꯤꯒꯦ ꯑꯍꯥꯎꯕꯗꯤ ꯂꯥꯏꯔꯦ ꯎꯠꯇꯤ ꯊꯣꯡꯕꯤꯒꯦ
ꯑꯗꯨ ꯎꯠꯇꯤꯅꯦ ꯈ꯭ꯋꯥꯏꯗꯒꯤ ꯄꯥꯝꯖꯕꯗꯣ ꯎꯠꯇꯤ ꯑꯃ ꯊꯣꯡꯉꯦ
ꯑꯗꯨꯒ ꯌꯦꯔꯨꯝ ꯉꯧꯔꯒ ꯑꯃ ꯂꯩꯔꯦ ꯑꯗꯨꯒ ꯃꯣꯔꯣꯛ ꯃꯦꯠ ꯑꯣ ꯈꯨꯍꯥꯎꯗꯤ